ꯍꯜꯂꯣ ꯍꯥꯎ ꯑꯣ ꯀꯩꯗꯧꯔꯝꯃꯤꯅꯣ ꯍꯂꯣ
ꯁꯨꯝ ꯇꯨꯝꯃꯒꯦ ꯇꯧꯔꯤ
ꯑꯣ ꯌꯥꯝ ꯉꯜꯂꯤꯅ
ꯎꯝ ꯉꯟ ꯉꯟꯅ ꯇꯨꯝꯕ ꯇꯥ
ꯑꯣ ꯀꯔꯤ ꯀꯔꯤ ꯃꯊꯦꯜ ꯆꯥꯔꯒꯦ ꯉꯁꯤꯗꯤ
ꯉꯁꯤꯗꯨ ꯆꯝꯊꯣꯡ ꯆꯥꯏ
ꯑꯣ ꯆꯝꯊꯣꯡ ꯆꯥꯕꯁꯤ ꯌꯥꯝ ꯐꯩ ꯑꯃꯔꯣꯝꯗꯅꯤ ꯃꯁꯤ ꯊꯕꯛ ꯏꯪꯈꯥꯡ ꯀꯃꯥꯏ ꯀꯃꯥꯏ ꯇꯧꯈꯤꯒꯦ ꯆꯠꯄ ꯈꯣꯠꯄ꯭ꯔꯣ
ꯎꯝ ꯉꯁꯤꯁꯦ ꯊꯕꯛ ꯈꯔ ꯆꯠꯂꯨꯔꯦ ꯋꯥꯏꯊꯧꯗꯁꯨ ꯆꯠꯂꯨꯔꯦ ꯈꯦꯃꯟꯗꯁꯨ ꯆꯠꯂꯨꯔꯦ ꯃꯣꯏꯖꯤꯡꯗꯁꯨ ꯆꯠꯂꯨꯔꯦ ꯊꯕꯛ ꯈꯔꯒꯤ ꯑꯗꯨꯝ ꯆꯠꯄ
ꯑꯣ ꯍꯣ ꯑꯁ ꯌꯥꯝ ꯐꯩ ꯌꯥꯝ ꯐꯩ ꯁꯤ ꯌꯥꯝ ꯈꯪꯗꯦꯅꯦ ꯍꯧꯖꯤꯛꯀꯥꯟꯁꯦ ꯅꯣꯡꯁꯤꯁꯨꯅꯦ ꯆꯨꯒꯗꯕ ꯃꯇꯝꯗ ꯍꯌꯦꯡ ꯆꯨꯨꯔꯣꯏꯗꯣꯏꯅꯤ ꯆꯨꯔꯣꯏꯗꯕ ꯀꯥꯟꯗ ꯄꯪꯆꯨꯗ ꯆꯨ ꯂꯩ ꯑꯗꯣ ꯍꯧꯖꯤꯛꯀꯥꯟꯁꯦ ꯂꯧꯁꯦ ꯀꯟꯅ ꯇꯧꯈꯠꯂꯛꯏ ꯃꯥꯜꯂꯦ ꯑꯅꯤ ꯆꯥꯕꯤꯁꯦ ꯑꯁꯤꯁꯦ ꯁꯣꯝꯒꯤ ꯋꯥꯈꯜꯗ ꯃꯁꯤ ꯐꯩꯅ ꯈꯟꯕ꯭ꯔꯥ ꯅꯠꯇ꯭ꯔꯒꯅ ꯃꯁꯤ ꯀꯃꯥꯏ ꯀꯔꯤ ꯋꯥꯈꯜ ꯃꯣꯠ ꯂꯩꯒꯦ ꯁꯤꯒꯤ ꯃꯇꯥꯡꯗ ꯁꯝꯂꯞꯅ ꯑꯗꯨꯝ ꯋꯥꯔꯤ ꯈꯔ ꯑꯗꯨꯝ ꯁꯥꯟꯅꯁꯤ
ꯃꯁꯤ ꯌꯥꯝꯅ ꯐꯩ ꯑꯗꯨꯛꯀꯤ ꯃꯇꯤꯛ ꯐꯩ ꯁꯤ ꯑꯈꯣꯏꯅ ꯆꯍꯤ ꯑꯃꯗ ꯗ ꯐꯧ ꯑꯅꯤ ꯂꯣꯜꯂꯛꯄꯒ ꯍꯥꯏꯁꯤ ꯑꯁꯥꯏꯒꯤ ꯑ ꯑꯃꯗꯤ ꯍꯥꯏꯗꯤ ꯆꯍꯤ ꯑꯃꯒꯤ ꯆꯥꯟꯅꯔꯒꯁꯨ ꯆꯍꯤ ꯑꯃꯒꯤ ꯐꯥꯎꯕ ꯑꯗꯨꯝ ꯂꯦꯝꯗ꯭ꯔꯣꯕꯅꯦꯕ ꯀꯣ ꯑꯔꯦꯝꯕꯗꯨꯅ ꯑꯈꯣꯏꯒꯤ ꯂꯝꯗꯝꯗꯨꯗ ꯑꯈꯣꯏꯒꯤ ꯂꯧ ꯏꯁꯤꯡ ꯎꯖꯗꯕ ꯑꯗꯨꯒ ꯐꯧ ꯆꯦꯡ ꯃꯔꯥꯡ ꯀꯥꯏ ꯂꯩꯖꯗꯕ ꯀꯥꯡꯕꯨꯗ ꯍꯥꯏ ꯃꯈꯣꯏꯗꯩ ꯃꯈꯣꯏꯅ ꯐꯤꯔ ꯐꯤꯔꯛꯏꯗꯨ ꯅꯠꯇꯕ ꯑꯩ ꯁꯨꯝ ꯊꯝꯃꯒꯗꯤ ꯀꯩꯗꯧꯅꯤ ꯅꯠꯇ꯭ꯔꯥ ꯑꯗꯨꯅ ꯑꯗꯨꯒꯨꯝꯕ ꯑꯌꯥꯝꯕꯗꯨ ꯃꯅꯤꯄꯨꯔꯒꯤ ꯄꯣꯠꯊꯣꯛꯁꯦ ꯍꯦꯟꯒꯠꯂꯒꯗꯤ ꯑꯩꯈꯣꯏ ꯃꯤꯄꯥꯟ ꯇꯥꯡꯗꯅ ꯍꯤꯡꯕ ꯉꯝꯒꯗꯣꯏꯅꯤ ꯑꯗꯨꯒ ꯆꯦꯡ ꯍꯣꯛ ꯇꯥꯛꯂꯤꯁꯤꯁꯨ ꯈꯔꯈꯔ ꯍꯣꯡꯗꯔꯛꯇꯣꯏꯅꯦꯕ
ꯑꯣ...
ꯑꯗꯨꯅ ꯃꯁꯤ ꯑꯗꯨꯛꯀꯤ ꯃꯇꯤꯛ ꯀꯥꯟꯅꯩ ꯑꯗꯨꯅ ꯉꯝꯃꯒꯗꯤ ꯌꯥꯔꯒꯗꯤ ꯑꯩꯈꯣꯏ ꯍꯧꯖꯤꯛ ꯍꯟꯗꯛ ꯈꯔ ꯈꯔ ꯎꯅꯔꯤꯕꯁꯤ ꯅꯠꯇ ꯑꯇꯣꯞꯄ ꯍꯥꯟꯅ ꯎꯗ ꯈꯪꯉꯁꯨ ꯅꯦꯛꯁ ꯌꯥꯌꯥꯔꯗꯒꯤꯗꯤ ꯗꯕꯜ ꯀꯣꯄꯤꯡ ꯇꯧꯔꯗꯤ ꯃꯇꯝꯗꯨ ꯑꯗꯨꯛꯀꯤ ꯃꯇꯤꯛ ꯑꯩꯈꯣꯏ ꯃꯥꯡꯗꯔꯦ ꯗꯕꯟ ꯗꯣꯂꯛ ꯂꯣꯜꯂꯛꯄ ꯍꯥꯏꯗꯅ ꯑꯩꯈꯣꯏ ꯄꯨꯝꯟꯕꯗ ꯀꯥꯟꯅꯕ ꯐꯪꯕ
ꯑꯣ ꯑꯗꯨ ꯅꯣꯏꯒꯤꯗꯤ ꯍꯟꯗꯛ ꯗꯕꯜ ꯀ꯭ꯔꯣꯞꯄꯤꯡꯁꯦ ꯇꯧꯕ꯭ꯔꯣ ꯅꯠꯇ꯭ꯔꯒꯅ ꯀꯃꯥꯏꯅ ꯇꯧꯕꯤꯍꯣꯒꯦ
ꯑꯩꯈꯣꯏꯗꯤ ꯇꯧꯗꯦ ꯃꯐꯝꯗꯨ ꯊꯕꯛ ꯊꯛ ꯇꯧꯕꯗꯣ ꯈꯔ ꯐꯔꯛ ꯇꯥꯔ ꯇꯏꯕ ꯂꯝ ꯂꯥꯞꯄ ꯑꯗꯨꯒ ꯂꯧꯕꯨꯛꯇꯒꯤ ꯌꯥꯝꯅ ꯀꯨꯝꯊꯕ ꯑꯣꯏꯕ ꯂꯝꯕꯤꯗꯒꯤ
ꯑꯣ
ꯗꯒꯥ ꯑꯗꯨꯝ ꯀꯤꯂꯣꯃꯤꯇꯔ ꯃꯤꯇꯔ ꯀꯌꯥꯃꯨꯛꯀꯗꯤ ꯆꯪꯕꯤꯒꯦ ꯍꯥꯏꯗꯤꯦ
ꯅꯨꯀ ꯇꯤꯗꯩ ꯂꯧꯕꯨꯛꯇꯒꯤ ꯂꯝꯕꯤꯗꯒꯤ ꯀꯤꯂꯣꯃꯤꯇꯔ ꯍꯥꯐ ꯀꯤꯂꯣꯃꯤꯇꯔ ꯑꯃꯒꯤ ꯆꯥꯡꯃꯨꯛꯇꯤ ꯑꯗꯨꯝ ꯀꯨꯝꯅꯩ
ꯑꯣ ꯑꯗꯨꯗꯤ ꯑꯗꯨꯝ ꯈꯔ ꯑꯗꯨꯝ ꯌꯥꯝ ꯂꯧꯕꯨꯛꯇꯤꯗꯤ ꯑꯗꯨꯝ ꯁꯥꯡꯏ ꯁꯥꯡꯉꯤꯅꯦ ꯀꯤꯂꯣꯃꯤꯇꯔ ꯑꯃ ꯀꯨꯝꯕ ꯀꯥꯏꯁꯦ ꯑꯗꯨꯝ ꯁꯥꯡꯕ ꯂꯝꯅꯦꯕꯀꯣ ꯑ ꯑꯩꯈꯣꯏꯒꯤ ꯍꯟꯗꯛꯁꯦ
ꯑꯗꯨꯒ ꯍꯧꯖꯤꯛ ꯗꯕꯜ ꯀ꯭ꯔꯣꯞ ꯇꯣꯏꯁꯤꯡꯁꯤꯗꯤ ꯑꯩꯈꯣꯏ ꯂꯝꯕꯤ ꯊꯣꯡ ꯍꯥꯏꯒꯗ꯭ꯔꯥ ꯀꯦꯅꯦꯦꯟ ꯍꯥꯏꯒꯗ꯭ꯔꯥ ꯁꯤꯒꯨꯝꯕꯁꯦ ꯃꯇꯤ ꯆꯥ ꯂꯩꯕ
ꯍꯣꯏ
ꯑꯩꯈꯣꯏꯅ ꯍꯌꯦꯡ ꯂꯣꯛꯂꯛꯄ ꯃꯇꯝꯗꯁꯨ ꯑꯗꯨꯒ ꯑꯝ ꯎꯔꯤꯉꯩ ꯁꯥꯠꯇ꯭ꯔꯤꯉꯩ ꯃꯔꯛ ꯍꯥꯏꯇꯥꯔꯦ ꯁꯤ ꯃꯔꯛꯇ ꯉꯁꯥꯏꯒꯤ ꯏꯁꯤꯡꯁꯦ
ꯑꯥ
ꯑꯍꯤꯡꯁꯦ ꯉꯁꯥꯒꯤ ꯋꯥꯠꯄꯅꯤꯉꯥꯏ ꯃꯈꯣꯡ ꯆꯟꯁꯤꯟꯕ ꯈꯣꯠꯆꯟꯕꯗꯨ ꯈꯨꯗꯣꯡꯆꯥꯥꯕ ꯏꯁꯩ ꯂꯧꯈꯣꯛ ꯍꯥꯏꯇꯥꯔꯦꯀꯣ
ꯑ
ꯑꯗꯨꯒꯨꯝꯕ ꯖꯒꯥꯗꯣ ꯑꯣꯏ ꯇꯧꯅꯕ
ꯎ ꯍ
ꯑꯗꯨꯅ ꯑꯩꯈꯣꯏꯅ ꯇꯧꯍꯧꯗꯣꯏꯁꯤꯡꯅ ꯑꯗꯨꯒꯨꯝꯕ ꯖꯒꯥꯗ ꯐꯪꯗꯕ ꯑꯩꯈꯣꯏꯒꯤꯗ ꯑꯗꯨꯃꯛ ꯑꯣꯏꯗꯕ
ꯑꯣ
ꯑꯗꯨ
ꯑꯣ ꯑꯗꯣ ꯂꯧꯁꯦ ꯍꯧꯖꯤꯛꯀꯥꯟꯁ ꯆꯥꯎꯔꯥꯛꯄ ꯑꯗꯨꯝ ꯇꯥꯡꯕ ꯍꯣꯡꯕ ꯀꯃꯥꯏꯅ ꯁꯤꯒꯤ ꯃꯇꯥꯡꯗꯗꯤ ꯈꯪꯕꯤ ꯂꯥꯛꯄꯤꯕ꯭ꯔꯣ
ꯂꯧꯁꯤ ꯇꯥꯡꯕ ꯍꯣꯡꯕ ꯍꯥꯏꯕꯁꯤ ꯑꯩꯈꯣꯏ ꯂꯧꯐꯝ ꯂꯧꯐꯝ ꯃꯥꯅ ꯑꯩꯈꯣꯏ ꯂꯧꯐꯝ ꯂꯧꯐꯝꯗꯣ ꯍꯥꯏꯇꯥꯔꯦꯀꯣ ꯂꯩꯔꯤꯕ ꯂꯧꯐꯝꯗꯨ ꯂꯩꯗꯣ ꯑꯗꯨꯒꯤ ꯃꯈꯥ ꯄꯣꯍꯜꯂꯑꯦ ꯑꯗꯨ ꯃꯅ ꯍꯥꯏ ꯀꯥꯟꯗ ꯂꯝꯕꯤ ꯃꯌꯥ ꯂꯩꯕ ꯂꯧꯕꯨꯗꯤ ꯑꯗꯨꯇꯛꯀꯤ ꯃꯇꯤꯛ ꯇꯥꯡꯉꯦ ꯄꯣꯏꯟꯗ
ꯌꯥꯎꯈ꯭ꯔꯦ ꯑꯗꯨꯒ ꯈꯔ ꯀꯨꯝꯗꯩ ꯖꯒꯥꯗ ꯂꯧꯗꯨ ꯑꯗꯨꯝ ꯆꯍꯤ ꯈꯨꯗꯤꯡ ꯂꯧ ꯎꯕꯗꯗꯤ ꯂꯧ ꯎꯕꯗꯗꯤ ꯑꯗꯨꯝ ꯀꯩꯁꯨ ꯀꯥꯏꯗꯕ ꯑꯗꯨ ꯅꯃꯣ ꯑꯗꯨꯁꯨ ꯑꯗꯨꯝ ꯇꯥꯡꯉꯤ ꯇꯥꯡꯉꯁꯨ ꯂꯩ ꯃꯌꯥꯅ ꯍꯦꯟꯅ ꯇꯥꯡꯕ ꯑꯗꯨꯅꯠꯇꯧꯕ ꯀꯩꯗꯧꯔꯦ ꯉꯁꯥꯏꯒꯤ ꯂꯧ ꯎꯕꯗ ꯈ ꯐꯛꯇꯕ ꯄꯥꯠ ꯋꯥꯏ ꯀꯔꯤ ꯇꯧꯕ ꯇꯧꯕꯗꯨꯕꯨꯗꯤ ꯈꯔ ꯍꯣꯡꯝꯕꯗꯣ ꯁꯪꯒꯣꯝꯗ ꯂꯨꯄꯥ ꯂꯥꯛ ꯇꯔꯦꯠ ꯅꯤꯄꯥꯜꯗꯒ ꯑꯗꯨꯝ ꯌꯣꯟꯅꯕ
ꯑꯣ ꯍ ꯋꯥ
ꯑꯗꯨꯒ ꯀꯩꯅꯣ ꯑꯗꯨꯒ ꯂꯝꯕꯤ ꯃꯌꯥ ꯑꯣꯏꯒꯅ ꯁꯪꯉꯝꯗ ꯂꯨꯄꯥ ꯋꯥꯠ ꯀꯣꯔꯣꯔ ꯃꯍ ꯍꯦꯟꯒꯂꯛ ꯀ ꯑꯗꯨꯅꯦ ꯍꯥꯏꯗꯤ ꯂꯥꯛꯇꯣ ꯂꯥꯛ ꯃꯔꯔꯤꯐꯨ ꯂꯥꯈ ꯍꯈꯣꯏ ꯋꯥꯟ ꯀꯣꯔꯒꯨꯝꯕ ꯍꯥꯏꯇꯥꯔꯦ
ꯎꯝ
ꯑꯗꯨꯒ ꯂꯝꯌꯥꯏꯒꯨꯝꯕ ꯍꯥꯏꯇꯥꯔꯦ ꯂꯧꯗꯨꯅ ꯎꯕ ꯌꯥꯔꯒꯁꯨ ꯁꯨ ꯈꯔ ꯀꯨꯝꯊꯕ ꯖꯒꯥ ꯍꯥꯏꯇꯥꯔꯦ
ꯑꯣ ꯑꯣ
ꯑꯗꯨꯗꯅ ꯇ꯭ꯋꯦꯟꯇꯤ ꯐꯥꯏꯚ ꯊꯥꯎꯖꯟꯗꯩꯅ ꯊꯥꯔꯇꯤ ꯊꯥꯎꯖꯟ ꯂꯩꯅꯕ ꯑꯩꯈꯣꯏ ꯏꯁꯥꯒꯤ ꯂꯝꯗꯝꯗ ꯑꯈꯣꯌ ꯁꯥꯏꯒꯤ ꯑꯗꯋꯥꯏꯗꯗꯤ
ꯎꯝꯝ
ꯑꯗꯨꯃꯥꯏꯅ ꯇꯧꯋꯦ
ꯂꯧꯁꯦ ꯑꯩꯈꯣꯏ ꯍꯟꯗꯛꯇꯤ ꯎꯗ꯭ꯔꯦ ꯑꯩꯈꯣꯏ ꯍꯥꯟꯅ ꯎꯔꯝꯃꯦ ꯀꯩꯅꯣ ꯇꯧꯕꯗꯣ ꯍꯟꯗꯛꯇꯤ ꯑꯩꯈꯣꯏ ꯂꯧꯁꯦ ꯑꯩꯈꯣꯏ ꯍꯥꯟꯅ ꯂꯧꯁꯦ ꯀꯩꯅꯣ ꯇꯧꯕꯅꯦꯕ ꯕꯟꯗꯥꯟꯗ ꯎꯕꯅꯦꯕ ꯑꯗꯣ ꯍꯟꯗꯛꯇꯤ ꯂꯧ ꯕꯟꯗꯥꯟ ꯎꯕꯁꯦ ꯍꯟꯗꯣꯔꯛꯑꯦ ꯃꯄꯨꯗꯨꯅ ꯃꯄꯨꯗꯨꯅ ꯍꯟꯗꯣꯔꯛꯑꯕꯅꯤꯅ ꯑꯩꯈꯣꯏꯁꯦ ꯍꯧꯖꯤꯛꯁꯦ ꯂꯧꯁꯦ ꯍꯟꯗꯛꯀꯤꯗꯤ ꯎꯔꯔꯣꯏꯅ ꯑꯈꯣꯏ ꯎꯗ꯭ꯔꯦ ꯃꯊꯪ ꯆꯍꯤꯒꯨꯝꯕꯗ ꯎꯔꯒ ꯗꯕꯜ ꯀ꯭ꯔꯣꯞꯄꯤꯡꯒꯨꯝꯕ ꯇꯧꯒꯗꯕꯗꯤ ꯃꯥꯟꯂꯦ ꯍꯧꯖꯤꯛ ꯍꯧꯖꯤꯛꯀꯤꯗꯤ ꯎꯒꯗꯕꯗꯤ ꯃꯥꯟꯗ꯭ꯔꯦ ꯑꯈꯣꯏꯁꯦ ꯇꯁꯦꯡꯅ ꯍꯥꯏꯔꯕꯗ꯫ ꯑꯗꯣ ꯑꯩꯒꯤ ꯑꯣꯏꯅꯗꯤ ꯂꯧꯁꯦ ꯎꯕꯒꯤ ꯃꯍꯨꯠꯇ ꯍꯥꯏꯇꯥꯔꯦꯀꯣ ꯍꯥꯏꯗꯤ꯫ ꯎꯝ꯫ ꯍꯤꯡꯒꯣꯜꯒꯨꯝꯕ ꯀꯣꯏꯒꯤꯈꯤꯕꯁꯤꯅꯦ ꯐꯕ꯭ꯔꯅ ꯈꯜꯂꯦꯕ ꯑꯗꯣ ꯁꯣꯝꯒꯤꯃꯛꯇꯗꯤ ꯀꯔꯤ ꯋꯥꯈꯜ ꯀꯇꯤ ꯂꯩꯕꯤꯒꯦ꯫
ꯑꯈꯣꯏꯒꯤ ꯂꯧꯐꯝꯗ꯫ ꯑꯈꯣꯏ ꯏꯪꯈꯣꯜ ꯀꯣꯏꯕ ꯌꯥꯕ ꯂꯧꯐꯝꯗꯨꯝ ꯂꯩꯀꯣ ꯍꯥꯏꯕꯗꯤ ꯑꯈꯣꯏꯒꯤ ꯂꯝꯕꯤ ꯃꯌꯥ꯫ ꯒꯨꯝꯕ ꯑꯣꯏꯕ ꯑꯗꯨꯒ ꯈꯔ ꯈꯨꯗꯣꯡ ꯆꯥꯗꯕ ꯖꯒꯥꯗꯗꯤ ꯑꯃꯠꯇ ꯃꯥꯡꯅꯍꯟꯗꯦꯕꯀꯣ ꯂꯧ ꯂꯣꯏꯔꯕ ꯃꯇꯨꯡꯗ꯫ ꯈꯣꯏꯗꯣꯛꯑꯒ ꯍꯥꯋꯥꯏ ꯍꯨꯟꯖꯤꯟꯕ꯫ ꯊꯔꯥꯛꯀꯨꯝꯕ ꯍꯥꯏꯇꯥꯔꯦꯀꯣ ꯑꯗꯨꯒ꯫ ꯑꯗꯨꯒ ꯍꯪꯒꯥꯝꯒꯨꯝ ꯍꯨꯟꯖꯟꯕ ꯑꯗꯨꯝ ꯇꯧꯏ ꯑꯗꯨ ꯂꯣꯏꯔꯒ ꯑꯃꯨꯛ꯫ ꯃꯇꯝ ꯃ ꯆꯅꯕ ꯍꯥꯏ ꯇꯥꯔ‌ꯦ꯫ ꯇꯔ‌ꯦꯀꯣ꯫ ꯀꫭꯕꯤ ꯊꯥꯖꯟꯕ ꯌꯥꯔꯦ꯫ ꯑꯗꯨꯃꯥꯟ ꯇꯧꯅꯩꯕ ꯑꯗꯨꯁꯨ ꯌꯥꯝ ꯀꯥꯟꯅꯩꯕ꯫ ꯑꯗꯣ ꯂꯧ꯫ ꯑꯗꯨ ꯑꯈꯣꯏꯅ ꯑꯗꯨꯅ ꯑꯈꯣꯏꯒꯤ ꯌꯥꯝꯅ ꯑꯈꯣꯏꯒꯤ ꯀꯔꯤ ꯁꯨꯕ ꯈꯣꯠꯄ ꯈꯔ ꯇꯟꯕ ꯀꯥꯡꯕꯨꯁꯤꯁꯨ ꯌꯥꯝ ꯂꯩꯕ ꯑꯈꯣꯏꯁꯨ ꯁꯝꯅ ꯇꯟꯕ꯫ ꯑꯗꯨꯝ ꯇꯜꯂꯤ ꯑꯗꯨꯕꯨ ꯇꯟꯕ ꯌꯥꯗꯕ ꯃꯇꯥꯡ ꯁꯨꯝ ꯂꯥꯛꯄ ꯉꯁꯤ ꯑꯈꯣꯏꯅ ꯗꯕꯜ ꯀꯣꯄꯤꯡ ꯇꯧꯔꯤꯁꯤ꯫ ꯫ ꯇꯧꯔꯤꯁꯤ ꯇꯧꯅꯩꯁꯤꯡꯁ‌ꯦ꯫ ꯃꯥ ꯇꯜꯂꯒꯗꯤ ꯐꯥꯁ ꯒꫭꯒꯤꯅꯕꯜꯗꯨ ꯅꯠꯇ꯫
ꯎꯝ ꯃꯥꯅꯦ ꯃꯥꯅꯦ꯫
ꯑꯗꯨꯅ ꯌꯥꯔꯤꯈꯩ ꯇꯧꯍꯧꯕ ꯑꯗꯨꯅ ꯁꯝꯅ ꯌꯥꯡꯈꯩꯗꯤ ꯊꯕꯛ ꯁꯨꯕ ꯅꯣꯝꯕ ꯀꯜꯂꯤꯉꯩ ꯆꯥꯕ ꯊꯛꯕ ꯋꯥꯠꯂꯣꯏ꯫
ꯑꯣ꯫
ꯊꯕꯛ ꯁꯨꯕ ꯅꯣꯝꯕ ꯇꯟꯕ ꯌꯥꯗꯦ ꯑꯗꯨꯅ ꯉꯁꯥꯏ ꯏꯪꯀꯣꯜ ꯀꯣꯏꯕ ꯍꯥꯏꯗꯣ꯫ ꯑꯗꯨꯅꯦ꯫ ꯂꯧꯁꯤꯡ ꯂꯣꯏꯔꯒ ꯑꯗꯨ ꯍꯦꯛ ꯂꯧꯕ꯫ ꯇꯨꯡꯗ ꯆꯥꯅꯕ ꯀꯩ ꯀꯩꯅꯣ ꯑꯗꯨꯝ ꯊꯥꯖꯤꯟ꯫ ꯑꯗꯨꯝꯇꯧꯕ ꯑ ꯊꯧꯑꯣꯏꯇꯤ꯫ ꯑꯃꯠꯇꯁꯥꯡ ꯑꯃꯇꯁꯨ ꯑꯗꯨꯑꯣꯏꯗꯤ ꯍꯥꯡꯉꯔꯣꯏ ꯑꯗꯨꯒ ꯑꯈꯣꯏꯅ ꯍꯪꯒꯥꯝ꯫ ꯑꯣ ꯃ‌ꯦꯠꯂꯕꯁꯤ꯫ ꯍꯪꯒꯥꯝꯃꯤ꯫ ꯈꯥꯎꯒꯒꯗ‌ꯦ ꯍꯪꯒꯥꯝ ꯃꯀꯨ꯫ ꯍꯧꯐꯝ ꯂꯩꯍꯧꯕ ꯃꯇꯝ ꯑꯗꯨꯅ ꯍꯥꯔꯗꯨꯝ ꯑꯣꯏꯅꯩꯕ ꯍꯥꯏꯌꯦꯡ꯫ ꯊꯧ ꯃꯇꯝꯗ꯫
ꯂꯧ꯫ ꯈꯔ ꯑꯗꯤ ꯂꯝꯕꯤ ꯃꯌꯥꯗ ꯈꯔ ꯂꯥꯞꯄ ꯏꯊꯩ ꯂꯧꯈꯣꯡ ꯐꯔꯛ ꯇꯥꯕ ꯖꯒꯥꯗꯨꯕꯨꯗꯤ ꯍꯣꯏ ꯑꯗꯨꯒꯨꯝꯕ ꯗꯕꯜ ꯀ꯭ꯔꯣꯞ ꯍꯥꯏꯒꯦꯔꯥ ꯑꯗꯩ ꯃꯅꯥ ꯃꯁꯤꯡ ꯊꯥꯕ ꯍꯥꯏꯒꯥ ꯁꯤꯒꯨꯝꯕꯕꯁꯤ ꯄꯥꯛ ꯇꯧꯅꯗꯦ ꯁꯟ ꯂꯣꯛ ꯍꯥꯏ ꯂꯩꯇ꯭ꯔ ꯂꯩ ꯁ ꯂꯣꯛꯗ ꯆꯟꯕꯣꯊꯥꯇꯅ ꯎꯅꯕꯕ ꯌꯥꯎꯗ꯭ꯔꯦ ꯃꯌꯥꯝ ꯑꯃ
ꯑꯣ ꯑꯣ
ꯍꯧꯖꯤꯛ ꯂꯧꯔꯨꯔꯕ ꯃꯇꯨꯡꯗꯪꯒꯥꯝ ꯍꯪꯒꯥꯝ ꯍꯨꯟꯅꯕ ꯀꯥꯡꯕꯨꯗꯨ ꯍꯪꯒꯥꯝ ꯃꯣꯟ ꯑꯃꯅ ꯇꯤꯟ ꯑꯃ ꯈꯤꯇꯪ ꯍꯦꯟꯊꯣꯛꯏ ꯍꯥꯏꯕ ꯑꯃ ꯇꯧꯕꯅꯤ
ꯎꯝ
ꯑꯗꯨꯗꯤ ꯇꯤꯟꯃꯗ ꯂꯨꯄꯥ ꯂꯤꯁꯤꯡ ꯑꯍꯨꯝꯒ ꯆꯥꯃꯥꯇꯔꯨꯉꯥ ꯄꯤꯔꯝꯒꯅꯤ
ꯎꯝ
ꯇꯤꯟ ꯃꯉꯥ ꯇꯤꯟ ꯃꯉꯥꯗꯪ ꯑꯗꯨꯃꯥꯏꯝ ꯇꯧꯔꯛꯑꯣ ꯑꯗꯨꯗꯤ ꯑꯩꯈꯣꯏ ꯆꯍꯤ ꯑꯗꯨꯝ ꯆꯥꯛ ꯈꯣꯠꯂ ꯂꯩꯗꯅ ꯍꯪꯒꯥꯝ ꯊꯥꯎꯗꯣ
ꯍꯣꯏ ꯍꯣꯏ
ꯍꯂꯥꯎ ꯊꯥꯎꯁꯤꯗꯤ ꯌꯨꯝꯗ ꯌꯨꯝꯗ ꯂꯣꯛꯁꯕꯗ ꯀꯔꯤꯝꯇ ꯌꯥꯟꯗ꯭ꯔꯕꯅꯦꯕ ꯁꯝ ꯌꯥꯝꯗ꯭ꯔꯕꯅꯤꯅ ꯑꯩꯈꯣꯏꯅ ꯍꯥꯟꯅ ꯎ ꯆꯔꯥ ꯁꯝꯅ ꯍꯥꯟꯅ ꯆꯔꯥ ꯆꯔꯥ ꯃꯉꯥꯗ ꯀꯣꯟꯅꯔꯝꯕꯗꯨꯣ ꯍꯪꯒꯥꯝ ꯊꯥꯎꯗ ꯑꯣꯏꯔꯒꯗꯤ ꯆꯔꯥ ꯇꯔꯥ ꯁꯤꯖꯤꯟꯅꯔꯛꯇꯣꯏꯅꯦꯕ ꯍꯥꯏꯗꯤ ꯈꯤꯇꯪ ꯍ ꯍꯟꯊꯒꯩ ꯊꯥꯕ ꯈꯔ ꯍꯟꯊꯔꯛꯀꯅꯤꯗ ꯊꯥꯎꯗꯣ ꯑꯁꯦꯡꯕ ꯑꯣꯏꯔꯕꯅꯤꯅ
ꯎꯝ
ꯗ ꯀꯥꯅ
ꯑꯣꯀꯦ ꯑꯣ ꯑꯩꯁꯨ ꯃꯊꯪꯗꯕꯨꯗꯤ ꯎꯒꯦꯅꯕꯨꯗꯤ ꯈꯟꯗꯤ ꯈꯜꯂꯤꯦ ꯇꯧꯕ ꯑꯗꯨꯕꯨ ꯑꯩꯈꯣꯏ ꯂꯧꯐꯝꯁꯦ ꯁꯤꯁꯦ ꯑꯃꯨꯛ ꯊꯤꯅꯕ ꯑꯃꯨꯛ ꯆꯪꯕ ꯍꯥꯏꯇꯥꯔꯦ ꯊꯤꯅꯕꯁꯦ ꯐꯖꯅ ꯑꯕ ꯃꯤꯕꯨ ꯒꯤ ꯃꯇꯦꯡ ꯂꯧꯔꯒ ꯊꯤꯗ꯭ꯔꯒꯗꯤ ꯍꯦꯛ ꯂꯧꯐꯝꯁꯦꯣꯟ ꯄ ꯌꯣꯟ ꯌ ꯆꯔꯛꯄꯁꯨ ꯑꯗꯨꯝ ꯌꯥꯎꯋꯦꯕ ꯑꯩꯈꯣꯏ ꯂꯩꯀꯥꯏꯗ ꯑꯗꯨꯅ ꯐꯖꯅ ꯃꯁꯛ ꯈꯪꯕ ꯃꯤ ꯑꯃꯒꯤ ꯃꯇꯦꯡ ꯂꯧꯔꯒ ꯂꯧꯁꯨ ꯂꯧꯕꯗꯨꯅ ꯍꯥꯏꯔꯛꯑꯣ ꯐ ꯐꯖꯅ ꯈꯟꯕ ꯑꯗꯣ ꯍꯧꯖꯤꯛ ꯍꯧꯖꯤꯛꯀꯤꯗꯤ ꯑꯗꯨꯝ ꯑꯩꯈꯣꯏꯅ ꯊꯥꯖꯔꯨꯕ ꯃꯤꯁꯦ ꯃꯉꯣꯟꯗ ꯍꯧꯖꯤꯛ ꯂꯧꯁꯨꯦ ꯄꯥꯛꯅ ꯂꯥꯛ ꯍꯥꯏꯇꯥꯔꯦ ꯂꯥꯛꯇꯧ ꯑꯗꯣ ꯉꯍꯥꯟ ꯅꯣꯡꯕ ꯑꯃꯁꯨ ꯂꯥꯛꯑꯝꯃꯦ ꯂꯥꯛꯄꯗꯣ ꯑꯩꯈꯣꯏꯅ ꯍꯟꯗꯛꯇꯤ ꯂꯧ ꯎꯔꯔꯣꯏꯒꯦ ꯊꯥꯗ ꯈꯣꯠꯄꯗꯅ ꯁꯨꯃꯥꯏꯅ ꯍꯥꯏꯈꯤꯕ ꯑꯗꯨꯅ ꯃꯊꯪꯗꯨꯒꯤꯕꯨꯗꯤ ꯉꯟꯅ ꯎ ꯎꯔꯒꯦꯅ ꯈꯜꯦ
ꯎꯝ ꯎꯍꯣꯕꯅꯗꯤ ꯐꯩ ꯃꯔꯝꯗꯤ ꯀꯅꯥꯒꯨꯝꯕꯅ ꯑꯦꯁ ꯂꯧꯕꯁꯦ ꯌꯥꯝ ꯆꯪꯕꯅꯤ ꯈꯣꯠꯄꯅꯤ ꯍꯥꯏ ꯑꯗꯣꯅ ꯍꯥꯏꯖꯖꯅꯨꯅ ꯍꯥꯏꯖꯖꯅꯨ ꯏꯁꯥꯅ ꯈꯔ ꯁꯨꯖꯟ ꯄꯨꯨꯖꯟ ꯇꯧꯔꯒꯁꯨ ꯈꯔ ꯈꯔ ꯌꯥꯎꯁꯜꯂꯒꯗꯤ ꯁꯦꯜ ꯆꯪꯕ ꯆꯥꯡ ꯍꯟꯊꯩ ꯈꯔ ꯃꯈꯩ ꯇꯣꯡꯕꯒꯤ ꯆꯥꯡ ꯍꯦꯜꯂꯤ ꯌꯥꯝ ꯀꯟꯅꯃꯛꯇꯣꯡꯗ꯭ꯔꯁꯨꯀꯣ ꯑꯗꯨꯝꯖꯥ ꯍꯦꯜꯂꯤ ꯂ ꯀꯥꯟꯅꯩꯅꯨꯡ ꯅꯨꯡꯉꯥꯏ ꯑꯃꯁꯨ ꯐꯥꯎꯋꯏ ꯂꯧ ꯂꯣꯛꯄ ꯃꯇꯝꯗ ꯐꯧ ꯑꯗꯨꯒ ꯄꯨꯈꯠꯂꯛ ꯄꯄꯒ ꯑꯗꯨꯒ ꯌꯨꯝꯗꯒꯤ ꯄꯩꯔꯒ ꯑꯩꯈꯣꯏꯅ ꯇꯪꯅꯤꯡꯕ ꯃꯇꯝ ꯇꯔꯒ ꯆꯥꯕꯗꯣ ꯑꯗꯨ ꯌꯥꯝꯅ ꯑꯗꯨꯅ ꯍꯦꯟꯅ ꯅꯨꯡꯉꯥꯏꯖꯕ ꯋꯥꯈꯜ ꯅꯨꯡꯉꯥꯏꯕꯗꯨꯅ
ꯍꯣꯏ ꯍꯣꯏ
ꯂꯧ ꯎꯨꯍꯧꯗꯕ ꯍꯥꯏꯁꯦ ꯂꯧ ꯋꯥꯠꯂ ꯆꯥꯗꯣꯏꯅꯤ ꯐꯧ ꯋꯥꯜꯂ ꯆꯥꯗꯣꯏꯅꯤ ꯆꯦꯡ ꯋꯥꯂ ꯆꯥꯗꯣꯏꯅꯤ